ꯇꯥꯔꯕꯣ ꯑꯩꯅ ꯉꯡ ꯑꯗꯨꯝ ꯇꯥꯕ꯭ꯔꯥ ꯐꯖꯅ
ꯍꯣꯏ ꯇꯥꯏꯌꯦ ꯍꯥꯏ ꯄ
ꯎꯝ ꯆꯥꯛ ꯆꯔꯕꯨꯣ
ꯍꯣꯏ ꯆꯥꯈ꯭ꯔꯦ ꯅꯪꯗꯤ
ꯑꯩ ꯆꯥꯗ꯭ꯔꯤ ꯂꯥꯝꯗ꯭ꯔꯦꯅ
ꯑꯣ
ꯄꯨ ꯄꯨꯡꯕꯨꯗꯤ ꯊꯦꯡꯉꯦ ꯀꯩꯀꯩ ꯃꯊꯦꯜ ꯆꯥꯔꯕ
ꯑꯩꯈꯣꯏꯗꯤ ꯎꯠꯇꯤ ꯆꯥꯏ‌ꯦꯗ
ꯑꯁ ꯑꯍꯥꯎꯅꯤꯅꯦ ꯎꯇꯤꯒ ꯀꯩꯒ ꯃꯣꯔꯣꯛ ꯃꯦꯄꯒ
ꯎꯇꯤꯒ ꯎꯝ ꯎꯁꯣꯏ ꯍꯥꯏꯕ꯭ꯔꯥ
ꯑꯥ ꯎꯁ‌ꯣꯏ ꯎꯇꯤ
ꯑꯍꯣꯏ ꯑꯗꯨ ꯆꯥꯏꯑꯦ ꯑꯗꯨꯅꯤ ꯑꯗꯨꯒ ꯑ ꯃꯔꯣꯛ ꯍꯣꯏ ꯁꯥꯏꯠꯇ ꯌꯥꯎꯔꯒ
ꯑꯣ ꯑꯇꯩꯗꯤ ꯑꯇꯣꯞꯄꯗꯤ ꯌꯥꯎꯗ꯭ꯔꯦ
ꯍꯣꯏ ꯑꯇꯣꯞꯄꯗꯤ ꯌꯥꯎꯗ꯭ꯔꯦ ꯀ꯭ꯔꯤ ꯎꯄꯥꯏ ꯍꯣꯁꯇꯦꯜꯒꯤ ꯌꯦꯟꯁꯥꯡꯅꯤ
ꯎꯝ ꯍꯥꯎꯕꯔ‌ꯣ
ꯍꯣꯏ ꯍꯥꯎꯋꯦꯗꯨꯝ
ꯎꯝ
ꯀꯔꯤ ꯇꯣꯕꯅꯣ ꯑꯦ ꯀꯔꯤꯁꯨ ꯇꯧꯗꯦ ꯑꯗꯨꯝ ꯐꯝꯃꯒ ꯂꯩꯔꯤꯌꯦꯗ
ꯑꯣ ꯑꯩꯖꯨ ꯍꯧꯖꯤꯛꯇ ꯏꯔꯖ ꯂꯣꯏꯔꯒ ꯍꯤꯞꯄꯝꯃꯤꯅꯦ
ꯑꯠꯁꯥ ꯑꯠꯁꯥ ꯐꯩ ꯐꯩ ꯑꯣ
ꯍꯧꯖꯤꯛꯋꯥꯏꯗ ꯑꯩꯈꯣꯏꯁꯨꯗꯗꯤ ꯅꯣꯡ ꯀꯟꯅ ꯍꯩꯊꯔꯝꯃꯦ ꯑꯗꯨꯒ ꯑꯃꯨꯛ ꯂꯦꯞꯈꯔꯦ
ꯑꯦꯍꯦ ꯑꯩꯈꯣꯏꯁꯨꯅꯦ ꯀꯟꯅ ꯆꯨꯔꯝꯂꯒ ꯇꯣꯛꯈ꯭ꯔꯦ ꯅꯨꯡꯁꯥ ꯀꯟꯅꯥ ꯁꯥꯔꯤ ꯍꯧꯖꯤꯛ
ꯍꯧꯖꯤꯛ ꯑꯩ ꯌꯥꯈꯠꯂꯛꯑꯦ ꯑꯃꯨꯛ ꯆꯨꯔꯤꯀꯥꯟꯗꯨꯗ ꯈꯤꯇꯪ ꯀꯨꯏꯅ ꯆꯨꯔꯝꯃꯗꯤ ꯐꯗꯧꯕ ꯋꯥ
ꯑꯗꯨꯅꯦ ꯍꯧꯖꯤꯛ ꯅꯣꯡ ꯆꯨ ꯆꯨ ꯆꯨꯗꯕꯒ ꯆꯞ ꯃꯥꯟꯅꯔꯦ ꯑꯩꯈꯣꯏꯁꯨ
ꯃꯥꯅꯦ ꯄꯨꯔꯥ ꯀꯪꯒꯔꯦ ꯉꯥꯏꯍꯥꯛꯇꯤ ꯄꯨꯔꯥ ꯃꯥꯜꯂꯝꯃꯦ ꯖꯝ ꯖꯝ ꯖꯝ ꯖꯝ ꯇꯥꯔꯛ‍ꯦ
ꯑꯥ
ꯑꯗꯨꯒ ꯑꯗꯨꯒ ꯑꯗꯨꯝ ꯇꯠꯈ꯭ꯔꯦ
ꯗꯨꯅꯤ ꯑꯩꯁ ꯅꯨꯡꯁꯥꯁꯨ ꯁꯥꯕ ꯇꯜꯂꯦ ꯀꯟꯃꯟꯗꯅ ꯑꯗꯨꯅꯦ
ꯑꯩꯈꯣꯏꯕꯨꯗꯤ ꯈꯔ ꯐꯩ ꯑꯗꯨ ꯍꯥꯏꯗꯤ ꯅꯨꯡꯁꯥ ꯃꯔꯛꯇ ꯊꯕꯛ ꯁꯨꯕ ꯈꯣꯠꯄ ꯀꯥꯡꯕꯨꯗꯤ ꯑꯁ ꯋꯥꯔꯝꯅꯤ
ꯍꯣꯏ ꯍꯣꯏ ꯑꯗꯨꯅꯦ ꯎꯪ ꯍꯨꯃꯥꯡꯒ ꯁꯧꯔꯒ
ꯑꯩꯈꯣꯏꯗꯤ ꯏꯃꯨꯡ ꯃꯅꯨꯡꯗ ꯂꯩꯕ ꯈꯣꯠꯄ ꯌꯥꯎꯔꯤ ꯑꯗꯨꯝ
ꯑꯣ ꯎꯝ ꯁꯤ ꯌꯥꯗꯔꯦꯗ ꯅꯣꯡꯊ
ꯉꯁꯤꯗꯤ ꯀꯩ ꯀꯩ ꯀꯩꯅꯣ ꯂꯩꯕ ꯊꯕꯛ ꯇꯧꯗꯧꯕ ꯈꯣꯠꯇꯕ ꯅꯠꯇ꯭ꯔꯒ ꯀꯩꯝ ꯂꯩꯇ꯭ꯔꯕ ꯉꯁꯤꯒꯦ
ꯀꯦ ꯀꯔꯤꯁꯨ ꯂꯩꯇꯦꯗꯅ ꯉꯁꯤꯗꯤ ꯑꯗꯨꯝ ꯌꯨꯝꯅꯨꯡꯗ ꯑꯗꯨꯝ ꯂꯩꯔꯒ ꯂꯩꯌꯦ
ꯑꯣ ꯌꯨꯝꯗ ꯑꯗꯨꯝ ꯂꯩꯔꯅꯦꯕ
ꯍꯣꯏ
ꯎꯝ ꯉꯁꯤꯒꯤ ꯂꯥꯏꯔꯤꯛ ꯇꯝꯕꯗꯤ ꯂꯣꯏꯈ꯭ꯔꯕꯣ
ꯍꯣꯏ ꯉꯁꯤꯒꯤꯗꯤ ꯑꯁ ꯁꯥꯃꯟꯕꯒꯤ ꯉꯁꯤꯗꯤ ꯀꯃꯥꯏꯅ ꯆꯠꯇ꯭ꯔꯦ ꯀꯣꯂꯦꯖꯁꯨ
ꯑꯣ ꯀꯩꯁꯨ ꯀꯥꯏꯗꯦ ꯁꯥꯔꯝꯅꯤ
ꯍꯣꯏ
ꯃꯥꯅꯤ ꯑꯗꯨꯗꯤ ꯅꯣꯏꯗꯤ ꯑꯗꯨꯗ ꯑꯗꯨꯗ ꯂꯩꯕꯗꯤ ꯃꯄꯥꯟꯗꯒ ꯊꯣꯛꯄ ꯃꯇꯝ ꯄꯤꯗ꯭ꯔꯣ
ꯑ ꯃꯄꯥꯟ ꯊꯣꯛꯄ ꯃꯇꯝ ꯄꯤꯌꯦ ꯍꯣꯏ
ꯎꯝ ꯍꯥꯏꯗꯤ ꯍꯥꯏꯗꯤ ꯍꯞꯇꯥ ꯑꯝꯗ ꯀꯌꯥꯃꯨꯛꯀ ꯄꯤꯒꯦꯕ ꯅꯨꯡꯇꯤꯖꯥꯒꯤ ꯑꯗꯨꯝ ꯌꯥꯕ꯭ꯔꯥ ꯅꯠꯇ꯭ꯔꯒ ꯑꯀꯛꯅꯕ ꯃꯇꯝ ꯂꯩꯕ꯭ꯔꯥ
ꯑꯗꯨꯝ ꯁꯇꯔꯗꯦꯗꯗꯤ ꯐ꯭ꯔꯤꯅꯦ ꯑꯗꯨ ꯑꯇꯣꯞꯄ ꯅꯨꯃꯤꯠꯇꯗꯤ ꯊꯣꯛꯀꯦꯗꯤ ꯑꯗꯨꯝ ꯊꯣꯛꯄ ꯌꯥꯏ ꯍꯪꯅꯒ ꯍꯣꯏ
ꯎꯝ
ꯑ
ꯅꯣꯏ ꯀꯩꯅꯣꯒꯤ ꯅꯣꯏ ꯍꯧꯨꯖꯤꯛꯀꯤ ꯇꯝꯃꯤꯕꯗꯨꯒꯤ ꯃꯅꯨꯡꯗꯔꯣ ꯅꯣꯏ ꯂꯩꯔꯤꯁꯦ
ꯅꯠꯇꯦ ꯑꯩꯈꯣꯏ ꯑꯃꯨꯛꯀ ꯑꯩꯈꯣꯏꯁꯦ ꯃꯅꯥꯛꯇ ꯇꯣꯉꯥꯟꯅ ꯂꯩꯕ
ꯑꯣ ꯑꯗꯨ ꯆꯤꯡ ꯀꯥꯕꯝ ꯂꯣꯝꯒꯤ ꯀꯩꯅꯣ ꯑꯗꯣꯝꯗ ꯎꯝ ꯒ꯭ꯌꯥꯟ ꯇꯥꯔꯦ ꯒ꯭ꯌꯥꯟ ꯇꯥꯔꯦ ꯆꯤꯡ ꯆꯤꯡ ꯀꯥꯕꯝꯃꯒ ꯄꯨꯜꯂꯝꯗꯧ ꯃꯥꯜꯂꯦꯕ
ꯑ ꯑ ꯍꯣꯏ ꯗꯨꯣꯏ ꯃꯅꯥꯎꯋꯥꯏꯗ ꯑꯗꯨꯃꯥꯏꯗ ꯂꯩꯕꯅꯦ ꯎꯝ ꯃꯅꯥꯠꯇꯧ ꯑꯩꯈꯣꯏ ꯇꯝꯐꯝꯗꯨꯉꯀꯣ ꯂꯩꯐꯝꯗꯨꯉ
ꯑꯥ ꯑꯗꯨꯒ ꯍꯦꯛ ꯑꯃ ꯀꯩꯅꯣꯒ ꯁꯤꯡꯖꯨꯒ ꯌꯣꯟꯕꯗꯣ ꯑꯗꯣꯝꯒꯤ ꯄꯔꯦꯡꯗ
ꯑꯣ ꯑꯣ ꯑꯣ ꯑꯗꯨꯔꯣꯝꯗꯅꯦ ꯎꯝ
ꯎꯝ ꯅꯪꯒꯤ ꯃꯅꯤꯡꯗꯤꯣ ꯌꯥꯝ ꯂꯥꯡꯉꯤꯗꯣ ꯌꯦꯡꯉꯨꯀꯣ
ꯏ ꯀꯄ
ꯑꯗꯨꯝ ꯑꯗꯨꯒꯤ ꯄꯔꯦꯡꯒꯤ ꯁꯤꯡꯁꯤꯁꯨ ꯑꯗꯨꯝ ꯍꯥꯎꯕꯅꯦ
ꯍꯣꯏ ꯑꯩꯈꯣꯏ ꯑꯗꯨꯅ ꯑꯩꯈꯣꯏ ꯃꯅꯤꯡꯂꯣꯝꯗ ꯑꯣꯏꯕꯅꯦꯕꯀꯣ
ꯎꯝ
ꯇꯥꯡꯃ ꯐꯥꯡꯉꯔ
ꯑꯗꯨꯒꯤ ꯄꯔꯦꯡ ꯑꯗꯨꯒꯤ ꯄꯔꯦꯡꯗꯣ ꯅꯠꯇꯕ ꯃꯅꯨꯡꯗꯅꯦ
ꯑꯥ
ꯃꯅꯨꯡꯗ ꯆꯪꯉꯒ ꯑꯃꯁꯨ ꯂꯩꯕꯅꯤꯅꯦ ꯁꯣꯝꯒꯤ ꯀꯩꯅꯣꯝꯗ ꯍꯥꯏꯒꯠꯂꯀꯥꯟ ꯖꯥꯔꯣꯝꯗ ꯍꯥꯏꯒꯠꯂꯀꯥꯟꯗ
ꯌꯨꯝꯗ ꯑꯣ
ꯍꯥꯏꯗꯤ ꯃꯣꯏꯒꯤ ꯌꯨꯝꯒꯤ ꯇꯥꯏꯞꯇ ꯇꯧꯕꯗ꯭ꯔꯥ ꯆꯠ ꯑꯗꯨꯁꯨ ꯃꯤ ꯐꯖꯅ ꯆꯤꯟꯕꯅꯤ
ꯍꯣꯏ ꯍꯣꯏ ꯑꯗꯨꯕꯨꯗꯤꯀꯣ ꯎꯝ ꯅꯅꯨꯡ ꯀꯔꯤ ꯀꯥꯏ
ꯎꯝ ꯍꯥꯏꯗꯤ ꯑꯗꯨꯝ ꯅꯨꯄꯥ ꯅꯨꯄꯤ ꯑꯗꯨꯝ ꯂꯥꯛꯅꯩ ꯑꯗꯨꯝ ꯃꯃꯥꯟꯅꯕ ꯀꯥꯡꯕꯨ ꯄꯨꯂꯞ ꯂꯥꯛꯄꯅꯤ ꯈꯪꯗꯦ ꯃꯃꯥꯟꯅꯕꯤ ꯒꯨꯒ ꯑꯗꯨꯝ ꯃꯤ ꯄꯨꯟꯅ ꯄꯨꯟꯅ ꯑꯗꯨꯝ ꯂꯥꯛꯄꯗꯣ
ꯍꯣꯏ ꯍꯣꯏ ꯎꯝ
ꯎꯝ ꯑꯗꯨꯃꯥꯏꯅ ꯑꯗꯨꯝ ꯆꯥꯈꯤꯗꯕ ꯀꯨꯏꯗꯦꯗ
ꯑꯣ
ꯑꯃꯨꯛ ꯆꯥꯅꯤꯡꯉꯦ ꯋꯥꯔꯤ ꯁꯥꯔ
ꯍꯣꯏ ꯍꯣꯏ ꯅꯨꯡꯉꯥꯏꯒꯅꯤ
ꯃꯥꯅꯦ ꯑꯁ ꯍꯧꯖꯤꯛꯀꯥꯟꯗꯤ ꯍꯧꯖꯤꯛꯀꯥꯟꯗꯤ ꯍꯩꯒ ꯆꯥꯗ꯭ꯔꯣ ꯅꯣꯏꯗꯤ
ꯈꯁ ꯗꯥꯏꯗꯤ ꯑꯩꯈꯣꯏꯏ ꯋꯥꯔꯤꯗꯤ ꯄꯥ ꯐꯪꯗ꯭ꯔꯦꯗ
ꯑꯗꯨ ꯃꯅꯨꯡ ꯐꯪꯗꯔꯥꯕ
ꯍꯣꯏ ꯑꯩꯈꯣꯏꯁꯦ ꯀꯩ ꯀꯝꯄꯥꯎꯅꯨꯡ ꯂꯩꯔꯁꯨꯀꯣ ꯃꯨꯟ꯭ꯔꯤꯕꯥ ꯃꯊꯛꯇ ꯄꯥꯟꯕꯗꯨ ꯑꯩꯈꯣꯏꯅꯁꯨ ꯍꯦꯛꯄ ꯌꯥꯗꯕ
ꯀꯩ ꯑꯩꯗꯕ
ꯑꯩꯈꯣꯏꯒꯤꯁꯦ ꯀꯃꯥꯏꯗ ꯂꯩꯕꯌꯦꯀꯣ
ꯎꯝ
ꯃꯣꯏꯒꯤ ꯀ꯭ꯋꯥꯇꯔ ꯃꯅꯥꯛꯇ ꯂꯩꯕ ꯃꯄꯨ ꯃꯄꯨ ꯀꯨꯏꯅ ꯌꯥꯗꯕ
ꯎꯝ ꯑꯣꯦ ꯍꯧꯖꯤꯛ ꯍꯩꯅꯧ ꯂꯣꯏꯈꯤꯗ꯭ꯔꯕꯅꯤꯅ ꯍꯥꯏꯗꯤ ꯑꯗꯨꯝ ꯍꯩꯅꯧ ꯆꯥꯕ ꯃꯇꯝꯅꯤ
ꯑꯗꯨꯅꯤ ꯑꯗꯨ ꯍꯣꯏ ꯑꯁ
ꯍꯩꯅꯧ ꯆꯥꯕ ꯑꯗꯨꯒ ꯍꯧꯖꯤꯛ ꯀꯤꯍꯣꯝ ꯑꯃꯨ ꯌꯧꯔꯛꯑꯅꯤ ꯍꯥꯏꯗꯤ ꯀꯥꯡ ꯃꯇꯝ ꯌꯧꯔꯛꯑꯕꯅꯤꯅ
ꯍꯣ ꯍꯣꯏ ꯎꯝ
ꯑꯗ ꯀꯤꯍꯣꯝꯒꯤ ꯃꯇꯝ ꯑꯃꯨꯛ ꯂꯥꯛꯑꯅꯤ
ꯍꯩ ꯍꯨꯏ ꯃꯇꯝꯗꯗꯤ ꯌꯥꯝ ꯅꯨꯡꯉꯥꯏꯌꯦ ꯑꯗ ꯍꯩ ꯃꯌꯥꯝ ꯑꯗꯨꯝ ꯀꯃꯥꯏꯅ ꯂꯩꯕꯅꯤꯅꯀꯣ
ꯃꯥꯅꯦ ꯑꯗꯨ ꯃꯥꯗꯤ ꯃꯥꯒꯤ ꯃꯥꯒꯤ ꯃꯇꯝ ꯃꯇꯝ ꯂꯣꯏꯔꯒ ꯑꯃꯃꯨꯛ ꯄꯥꯜꯂꯛꯀꯅꯤ
ꯑꯥ ꯎꯝ ꯃꯊꯪ ꯃꯊꯪ ꯑꯗꯨꯝ ꯃꯥꯒꯤ ꯁꯤꯖꯟ ꯁꯤꯖꯟꯒꯤ ꯂꯥꯛꯄꯗꯣ
ꯑ ꯑꯗꯨꯝ ꯑꯗꯨꯃꯥꯏꯅ ꯂꯥꯛꯑꯒ ꯑꯗꯨꯝ ꯃꯥꯒꯤ ꯑꯗꯨꯝ ꯅꯣꯕꯥꯞꯀꯤꯅ ꯅꯣꯕꯥꯞꯀꯤꯗꯤ ꯂꯧ ꯎꯕꯒꯤ ꯀꯩꯅꯣ ꯀꯩꯅꯣ ꯇꯧꯕꯒꯤ ꯃꯇꯥꯡꯗꯣ
ꯍꯣꯏ ꯍꯣꯏ ꯂꯧꯒ ꯑꯃꯕ ꯃꯇꯥꯡ ꯎꯝ ꯎꯝ
ꯑꯗꯨ ꯃꯇꯥꯡ ꯑꯗꯋꯥꯏꯗꯅ ꯅꯨꯚꯁꯤ ꯅꯣꯝꯌꯥꯝꯕꯨꯁꯨꯍꯥꯎ
ꯍꯣꯏ ꯍꯥꯎ ꯃꯥ ꯆꯥ ꯆꯥꯒꯤ ꯌꯥꯝ ꯐꯥꯎꯁꯨꯨꯏꯁꯨꯂ ꯂꯩꯌꯦꯅ
ꯎꯝ ꯑꯁ ꯃꯥꯏ ꯃꯍ ꯍꯒ ꯊꯥꯒꯁ
ꯎꯝ ꯃꯅ ꯔꯣ ꯈꯕꯔꯦꯗ ꯂꯩꯕꯅꯦ ꯌꯨꯝ ꯂꯩ ꯑ ꯎ ꯏꯁꯩ ꯀꯕꯨꯗꯤ ꯋꯥꯜ
ꯎꯝ ꯅꯣꯏ ꯌꯨꯝꯗꯤ ꯀꯗꯣꯝ ꯁꯥꯏꯗ ꯀꯗꯣꯝ ꯃꯥꯏꯀꯩꯗ ꯑꯣꯏꯔ ꯑꯗꯨꯝ ꯑꯋꯥꯡꯃ ꯈꯥ ꯃꯅꯤꯡ ꯃꯃꯥꯡ
ꯑꯩꯈꯣꯏꯗꯤ ꯑꯥ ꯀꯃꯔꯣꯝꯗꯒꯤꯅꯦ
ꯍꯥ
ꯑꯩꯈꯣꯏꯗꯤ ꯑꯥꯔꯣꯝꯅꯏꯅꯦꯕ
ꯑ ꯒ꯭ꯌꯥꯟ ꯇꯔꯦ ꯒ꯭ꯌꯥꯟ ꯇꯥꯔꯦ ꯌꯥꯝ ꯑꯗꯨꯝ ꯇꯝꯄꯥꯛꯀ ꯇꯥꯏꯅꯕ꯭ꯔꯣ ꯅꯠꯇ꯭ꯔꯒ ꯆꯤꯡꯒꯥ ꯃꯊꯛ ꯀꯥꯕ꯭ꯔꯣ
ꯑ ꯆꯤꯡꯗꯁꯨ ꯂꯩꯑꯦ ꯇꯝꯄꯥꯛꯇꯁꯨ ꯂꯩꯌꯦ
ꯑꯦ ꯑꯗꯨꯗꯤ ꯌꯥꯝ ꯐꯩꯅꯦ ꯑꯗꯨꯗꯤ ꯏꯅꯥꯎꯒꯜꯂꯦꯅꯦ
ꯅꯠꯇꯦ ꯅꯠꯇꯦ ꯑꯩꯈꯣꯏꯁꯦ ꯑꯗꯨꯝ ꯆꯤꯡꯒꯤ ꯈꯨꯟꯁꯦ ꯑꯩꯈꯣꯏꯅ ꯇꯝꯄꯥꯛꯇ ꯂꯛꯑꯒ ꯁꯦꯝꯃꯒ ꯑꯗꯨꯝ ꯑꯩꯈꯣꯏ ꯂꯣꯏ ꯑꯃꯨꯛꯀ ꯂꯩꯌꯦꯕꯀꯣ ꯑꯩꯈꯣꯏ ꯆꯤꯡꯅꯁꯨ ꯊꯝꯕ ꯑꯗꯨꯒ ꯇꯝꯄꯥꯛꯇꯁꯨ ꯂꯩꯍꯟꯕ ꯑꯗꯨꯃꯥꯏꯅ ꯇꯧꯕ
ꯑꯣ ꯑ ꯑꯅꯤꯃꯛ ꯂꯩꯕ ꯍꯥꯏꯇꯥꯔꯦ
ꯍꯣꯏ ꯑꯅꯤꯃꯛ ꯂꯩꯕ ꯆꯤꯡꯗꯗꯤ ꯄꯥꯛ ꯂꯩꯗꯦꯗ ꯍꯅꯨ ꯍ ꯅꯨꯈ꯭ꯔꯕꯨꯣ ꯈꯨꯒ ꯇꯔꯦ
ꯆꯤꯡꯗꯅ
ꯍꯣꯏ ꯇꯄꯠ
ꯇꯄꯥꯛꯇꯅ ꯇꯝꯄꯥꯛꯇꯅ ꯑꯅꯧꯕ ꯅꯣꯏꯒꯨꯝꯕ ꯃꯁꯛ ꯐꯖ ꯐꯖꯕ ꯑꯗꯨꯝ ꯂꯩꯔꯦ
ꯅꯠꯇꯦ ꯅꯠꯇꯦ ꯈ ꯍꯛꯆꯥꯡ ꯐꯔꯤ ꯕꯨꯈꯗꯅꯦꯗ ꯄꯠꯇ ꯂꯩꯁꯦ
ꯑꯣ ꯅꯪꯗꯤ ꯃꯁꯛꯇꯤ ꯐꯖꯝꯗꯧ ꯃꯥꯜꯂꯤꯦꯗ ꯀꯣꯟꯖꯦꯜꯗꯨ ꯈꯪꯉꯤ
ꯑꯦ ꯀꯗꯥꯏ ꯅꯌꯦ
ꯑꯦ ꯑꯩꯅ ꯍꯥꯏꯁꯤꯅꯤ ꯐꯖꯔꯝꯗ꯭ꯔꯕ ꯌꯧꯅꯤ ꯍꯣꯔꯦꯟ ꯅꯪ ꯐꯨꯒꯦꯁꯨ ꯐꯨꯖꯧꯅꯦ
ꯑꯣ ꯌꯥꯗ꯭ꯔꯕꯅꯤ ꯑꯩꯁ ꯀꯗꯥꯥꯏꯒꯦ
ꯁꯈꯣꯏꯣꯏꯅꯦ ꯌꯥꯗ꯭ꯔꯦ ꯉꯁꯥꯏ ꯑꯌꯨꯛꯇꯤ ꯑꯩꯁꯨ ꯁꯥꯟꯅꯕ ꯆꯠꯂꯦ ꯁꯥꯟꯅꯕ ꯍꯜꯂꯛꯑꯒ ꯀꯩꯀꯩ ꯑꯣꯏꯅ ꯃꯥꯒꯤ ꯍꯛꯆꯥꯡ ꯐꯅꯕ ꯊꯛꯄ ꯆꯥꯕ ꯇꯧꯕꯗꯣ
ꯑꯣ ꯑꯣ
ꯑꯗꯨꯒꯨꯝꯕ ꯆꯥꯁꯤꯜꯂꯨꯕꯒꯤ ꯆꯥꯛ ꯂꯥꯝꯗꯗꯅ ꯑꯗꯨꯝ
ꯍꯣꯏ ꯍꯣꯏꯅꯦ ꯁꯨꯜꯗ ꯂꯩꯕꯅꯤꯅꯀꯣ ꯍꯣꯏ
ꯎꯝ ꯅꯣꯏꯗꯤ ꯑꯃ ꯀꯩꯕ ꯃꯤ ꯐꯣꯇꯣ ꯀꯥꯞꯄꯒ ꯌꯥꯝ ꯊꯥꯒꯠꯂꯛꯄ ꯅꯨꯄꯥ ꯅꯨꯄꯤ ꯑꯗꯩ ꯍꯧꯖꯤꯛꯀꯥꯟꯗꯤ ꯀꯩ ꯊꯔꯣ ꯊꯝꯕꯥꯜꯒꯤ ꯀꯥꯞꯄꯗꯣ
ꯎ
ꯄꯥꯝꯗꯕꯔꯣ ꯅꯣꯏꯗꯤ
ꯀꯔꯤꯕꯨꯅꯣ
ꯑꯃ ꯑ ꯄꯥꯠꯇꯒꯨꯝꯕ ꯍꯧꯕ ꯊꯔꯣ ꯊꯝꯕꯥꯜꯒꯨꯝꯕꯒ ꯄꯥꯏꯔꯞ
ꯑꯣ ꯑꯣ ꯑꯣ ꯑꯁ ꯅꯣꯡ ꯃꯉꯥ ꯆꯠꯄ ꯐꯪꯗꯦꯗ ꯐꯨꯒ꯭ꯔꯤꯗ ꯄꯥꯟꯕ ꯍꯦꯛꯇ ꯍꯦꯛꯂꯒ ꯊꯝꯕꯅꯦ ꯑꯩꯈꯣꯏꯅ
ꯎꯝ ꯑꯗꯨ ꯄꯨꯈ꯭ꯔꯤꯒ ꯈꯤꯇꯪ ꯑꯃ ꯑꯩꯗꯤ ꯂꯃꯥꯡꯗ ꯐꯖꯅ ꯄꯥꯟꯕꯗꯨꯒꯗꯤ ꯈꯦꯠꯅꯩꯗꯅ
ꯍꯣꯏ ꯍꯣꯏ ꯑꯗꯨꯕꯨꯗꯤ ꯎꯝ ꯈꯦꯅꯩ ꯍꯣꯏ ꯐꯕꯗꯨꯗꯤ ꯈꯔꯗꯤ ꯎꯝ ꯎꯝ
ꯍꯣꯏ ꯉꯥꯏꯍꯥꯛꯇꯪ ꯀꯣꯏꯊꯣꯛꯎꯔꯁꯨ ꯋꯥꯈꯟꯗꯨꯁꯨ ꯄꯨꯔꯥ ꯌꯥꯡꯉꯦ ꯋꯥꯈꯜꯁꯨ ꯌꯥꯡꯉꯅꯤ ꯉꯥꯏꯍꯥꯛꯇꯪ ꯀꯩꯅꯣ ꯑꯣꯏꯔꯒ
ꯎꯝ ꯎꯝ ꯗꯨꯕꯨꯗꯤ
ꯎꯝ ꯈꯣꯏꯁꯨ ꯆꯠꯄꯗꯤ ꯌꯥꯏ ꯑꯗꯣ ꯑꯩꯒꯤꯅ ꯐꯣꯇꯣꯕꯨꯗꯤ ꯑꯩꯅ ꯀꯥꯞꯄꯅꯦꯕ ꯑꯗꯨ ꯍꯧꯖꯤꯛꯀꯤ ꯄꯥꯏꯅꯕꯗꯣ ꯂꯩꯇ꯭ꯔꯦꯕ
ꯑꯣ
ꯑꯗꯨꯁꯨ ꯑꯗꯨ ꯄꯥꯏꯅꯕꯗꯣ ꯂꯩꯇꯕꯅꯤꯅ ꯎꯄꯥꯏ ꯂꯩꯇꯕ
ꯑꯣ ꯗꯨꯏ ꯗꯨꯕꯨꯗꯤꯀꯣ ꯄꯔꯗꯤ ꯍꯧꯖꯤꯛ ꯃꯇꯝꯗꯤ ꯏꯔꯨꯖꯗꯔꯗꯤ
ꯍꯥ
ꯍꯧꯖꯤꯛ ꯃꯇꯝꯗꯤꯅ ꯎꯄꯥꯏ ꯂꯩꯇ꯭ꯔꯦꯕ
ꯃꯥꯅꯦ
ꯎꯝ
ꯀꯩꯅꯣꯔꯣꯝꯗꯣ ꯀꯩꯕ ꯍꯨꯖꯤꯛꯀꯥꯟꯗꯤ ꯂꯣꯛꯇꯥꯛ ꯂꯣꯝꯗ ꯗꯨꯝ ꯆꯠꯅꯩ
ꯍꯣꯏ ꯑꯗꯨꯕꯨꯗꯤ ꯎꯝ ꯃꯇꯝꯅꯤꯅꯀꯣ ꯂꯩꯌꯦ ꯀꯃꯥ ꯍꯧꯕꯒꯤ
ꯃꯥꯅꯦ ꯑꯗꯨꯝ ꯑꯗꯨꯃꯥꯏꯅ ꯑꯗꯨꯝ ꯃꯤ ꯊꯥꯒꯠꯅꯔꯛꯑꯦ ꯑꯗꯨ ꯀꯥꯡ ꯃꯇꯝ ꯑꯃꯨꯛ ꯌꯧꯔꯛꯑꯅꯤ ꯀꯥꯡꯗꯤ ꯀꯨꯏꯔꯝꯃꯔꯣꯏ
ꯀꯔꯝ ꯀꯥꯟꯗ ꯑꯣꯏꯕꯗꯨꯁꯦ
ꯑꯗꯨ ꯈꯪꯗꯦ ꯍꯟꯗꯛꯇꯤ ꯈꯤꯇꯪ ꯊꯦꯡꯗꯩꯌꯦ ꯃꯣꯏꯒꯤ ꯊꯥ ꯑꯅꯤ ꯄꯥꯟꯕ ꯈꯣꯠꯄ ꯒꯥꯏꯅ ꯍꯥꯏꯕꯒꯤ
ꯑꯣ ꯑꯣ
ꯑꯗꯨ ꯑꯗꯨꯃꯥꯏꯅ ꯈꯔ ꯊꯦꯡꯗꯕꯒꯤ ꯀꯨꯏꯗꯤ ꯀꯨꯏꯔꯔꯣꯏ ꯃꯣꯏꯁꯤꯒꯤ ꯊꯔꯣ ꯊꯝꯕꯥꯜ ꯄꯥꯜꯂꯤꯕ ꯈꯣꯠꯂꯤꯕꯁꯤꯡꯁꯦ ꯑꯗꯨꯝ ꯀꯥꯡ ꯃꯇꯝꯅꯦꯕ
ꯑ ꯑ ꯑ
ꯑꯃ ꯊꯝꯆꯦꯠ ꯀꯥꯏꯅꯒ ꯄꯨꯈꯠꯂꯛꯄꯗꯣ
ꯑ ꯍꯣꯏ ꯎꯝ
ꯑ ꯊꯝꯆꯦꯠ ꯀꯤꯍꯣꯝ ꯑꯗꯨꯝ ꯍꯩꯈ꯭ꯥꯁꯨ ꯍꯩ ꯍꯩ ꯍꯩꯈꯥꯁꯨ ꯑꯗꯨꯝ ꯍꯧꯖꯤꯛ ꯃꯇꯝꯅꯤ
ꯑ ꯍꯩꯈꯥ
ꯎꯝ ꯍꯩꯈꯥ ꯈꯪꯗ꯭ꯔꯣ ꯎꯝ ꯀꯥꯏꯗꯩ ꯍꯩꯈꯥ ꯈꯪꯗ꯭ꯔꯦ ꯂꯩꯁꯥꯕꯤꯅꯕꯨ
ꯍꯨꯡ ꯍꯨꯡ ꯍꯨꯡ ꯍꯨꯡ ꯆꯥ
ꯑꯗꯨ ꯅꯣꯏ ꯂꯩꯁꯥꯕꯤꯅ ꯁꯤꯡꯖꯨ ꯆꯥ‌ ꯁꯨꯕꯁꯤ ꯃꯣꯔꯣꯛ ꯌꯥꯝ ꯁꯥꯏꯅꯤ
ꯃꯣꯏꯗꯤ ꯀꯔꯤ ꯎꯄꯥꯏ ꯃꯌꯥꯝ ꯃꯌꯥꯝ ꯄꯥꯝꯕꯅꯤꯅ ꯆꯥꯅꯤꯡꯕꯅꯤꯅ
ꯅꯪꯗꯤ ꯄꯥꯟꯗ꯭ꯔꯣ ꯃꯔꯣꯛ ꯑꯁꯥꯕ
ꯑꯁ ꯑꯗꯣ ꯃꯣꯔꯣꯛ ꯁꯥꯕꯗꯤ ꯎꯄꯥꯏ ꯂꯩꯇꯦ ꯇꯜꯂꯦ
ꯂꯩꯁꯥꯕꯤ ꯃꯥꯟꯗ꯭ꯔꯦ
ꯂꯩꯁꯥꯕꯤꯅꯦꯗ ꯑꯁ ꯑ ꯌꯥꯛꯅ ꯌꯥꯛꯅ ꯑꯗꯨꯝ ꯈꯔꯗꯤ ꯆꯥꯏꯗꯣ ꯍꯧꯖꯤꯛꯀꯥꯟ ꯄꯨꯛ ꯌꯥꯗ꯭ꯔꯦ ꯑꯗꯨꯒꯤ ꯈꯖꯤꯛ ꯈꯖꯤꯛ ꯈꯛꯇ ꯆꯥꯕꯅꯦ
ꯌꯥꯝ ꯍꯦꯟꯅ ꯆꯥꯁꯟꯕꯁꯨ ꯐꯠꯇꯦꯕ ꯍꯥꯎꯔꯤꯅꯦꯅ ꯑꯗꯨ ꯎꯝ
ꯍꯥꯏ
ꯀꯥꯏꯗꯩ ꯃꯣꯏꯅ ꯁꯨꯔꯛꯄꯁꯤ ꯂꯣꯏ ꯆꯥ ꯉꯝꯗꯦ ꯑꯩꯈꯣꯏ ꯁꯤꯗꯁꯨ ꯏꯆꯟ ꯏꯆꯟꯅꯨꯄꯤꯈꯩ ꯂꯩꯌꯦꯕ
ꯎꯝ ꯎꯝ ꯎꯝ
ꯃꯣꯏꯅꯒ ꯃꯨꯛ ꯁꯨꯔꯛꯄ ꯆꯥꯕꯁꯦ ꯆꯥꯕ ꯉꯝꯗꯦꯕ ꯑꯗꯨꯝ ꯑꯗꯨꯝ ꯃꯣꯏꯗꯤ ꯀꯩꯝ ꯁꯥꯗꯦ
ꯑꯁ ꯑꯩ ꯍꯧꯖꯤꯛꯀꯥꯟꯗꯤꯀꯣ ꯃꯔꯣꯛ ꯈꯖꯤꯛ ꯌꯥꯝꯅ ꯆꯥꯔꯗꯤ ꯌꯥꯗ꯭ꯔꯦ ꯁꯤꯒꯦ ꯇꯧꯋꯦ
ꯎꯝ ꯑꯩꯁꯨ ꯃꯣꯔꯣꯛ ꯌꯥꯝ ꯆꯥꯕ ꯍꯩꯅꯗꯦ
ꯎꯝ ꯆꯥꯗꯕ ꯀꯨꯏꯃꯟꯈ꯭ꯔꯃꯤꯃꯦ
ꯎꯝ ꯑꯁ ꯑꯗꯨꯃꯥꯏꯅꯒ ꯁꯤꯡꯖꯨꯒ ꯆꯨꯔꯒ ꯆꯉꯥꯡꯒ ꯊꯛꯄꯗꯣ ꯑꯁ ꯍꯥꯎꯕꯅꯤ
ꯍꯣꯏ ꯑꯗꯨꯕꯨꯗꯤ ꯑꯁ ꯅꯨꯡꯁꯥ ꯅꯨꯡꯁꯤꯠ ꯁꯤꯠꯂꯒꯀꯣ ꯏꯪ
ꯎꯝ ꯍꯥꯏꯗꯤ ꯀꯗꯥꯏꯒꯨꯝꯕ ꯍꯥꯏꯗꯤ ꯈꯤꯇꯪ ꯎꯔꯨꯝ ꯂꯥꯡꯕ ꯑꯃꯗ ꯍꯥꯡꯆꯤꯛꯀ ꯂꯥꯡꯉ ꯐꯝꯃꯒ ꯇꯥꯕ꯭ꯔꯥ ꯑꯂꯣ ꯇꯥꯗ꯭ꯔꯕꯣ ꯇꯥꯈ꯭ꯔꯕꯣ ꯐꯖꯅ ꯇꯥꯗ꯭ꯔꯕ ꯃꯥꯜꯂꯦ ꯅꯪꯒꯤ ꯀꯩꯅꯣ ꯌꯥꯗꯕ꯭ꯔꯣ ꯑꯩꯒꯤꯗꯤ ꯑꯗꯨꯝ ꯃꯉꯥ ꯀꯥꯏꯌꯦ ꯀꯩ